ꯍꯥꯏꯕꯗꯤ ꯌꯥꯕ꯭ꯔꯥ
ꯇꯥꯕꯔꯥ ꯅꯪ ꯅꯈꯣꯟꯗꯣ ꯌꯥꯝ ꯁꯦꯡꯗꯦꯅꯦ ꯇꯥꯏ ꯇꯥꯏ ꯌꯥꯝ ꯁꯦꯡꯗꯦ ꯌꯥꯝ ꯇꯞꯅ ꯇꯥꯏ ꯑꯩꯗꯤ
ꯅꯪꯗꯤ ꯑꯗꯨꯝ ꯌꯥꯏ ꯀꯩꯁꯨ ꯇꯧꯗꯦ ꯌꯥꯏꯌꯦ ꯑꯗꯨꯒ ꯀꯩꯁꯨ ꯇꯧꯗꯌꯦ ꯌꯥꯝ ꯌꯥꯝ ꯊꯥꯞꯅ ꯇꯥꯏ ꯉꯪꯗꯣ ꯀꯩꯒꯤꯅꯣ ꯑꯩ ꯐꯣꯟꯁꯤ ꯅꯥꯀꯟꯗ ꯑꯗꯨꯝ ꯂꯩꯔꯤꯁꯤꯗꯤ ꯑꯣ ꯅꯪ ꯅꯪ ꯑꯃꯨꯛ ꯁꯦꯡꯗ꯭ꯔꯦ
ꯇꯥꯕꯔꯥ
ꯎꯝ ꯇꯥꯏꯌꯦ
ꯑꯣ ꯑꯣ ꯑꯣ ꯑꯩ ꯈꯣꯟꯗꯣ ꯏꯀꯣ ꯑꯗꯨꯝ ꯆꯠꯂꯉꯣ ꯇꯨ
ꯑꯩꯉꯣꯟꯗꯤ ꯀꯩꯁꯨ ꯇꯧꯗꯦ ꯅꯪ ꯅꯦꯠꯋꯥꯛ ꯌꯥꯕ꯭ꯔꯥ ꯌꯦꯡꯉꯣ
ꯅꯦꯠꯋꯥꯛꯁꯦ ꯈꯔ ꯅꯨꯡꯉꯥꯏꯇꯕ ꯃꯥꯜꯂꯦ
ꯀꯅꯥꯏ ꯅꯦꯠꯋꯥꯛꯅꯣ ꯑꯩꯒꯤꯔꯣ ꯅꯪꯒꯤꯔꯣ
ꯈꯪꯗꯦꯗ
ꯑꯩꯒꯤꯗꯤ ꯑꯩꯒꯤꯗꯤ ꯀꯩꯁꯨꯗꯤ ꯇꯧꯗꯦꯅꯦ ꯅꯦꯠꯋꯥꯛꯁꯦ ꯑꯗꯨ ꯈꯪꯗꯦ
ꯆꯥꯛ ꯆꯥꯔꯕꯣ
ꯆꯥꯔꯦ ꯅꯪꯗꯤ
ꯑꯩꯁꯦ ꯆꯕꯗ ꯉꯥꯏꯔꯤ ꯍꯧꯖꯤꯛ
ꯎꯝ
ꯀꯩ ꯃꯊꯦꯜ ꯆꯥꯔꯦ
ꯆꯥꯔꯦ ꯍꯧꯖꯤꯛ ꯁꯤ ꯑꯣ ꯀꯩꯅꯣ ꯆꯥꯔꯦ ꯑꯩꯈꯣꯏ ꯎꯝꯝ ꯀꯔꯤꯅꯣ ꯑꯩꯈꯣꯏ ꯉꯁꯥꯏ ꯆꯥꯕꯗꯣ ꯑꯣ ꯌꯦꯟ ꯃꯅꯨꯡꯁꯥ ꯉꯧꯕꯥ
ꯑꯥ
ꯑꯗꯨꯒ ꯀꯩꯅꯣꯒ ꯇꯥꯕ꯭ꯔꯥ ꯑꯩ ꯃꯈꯣꯟꯁꯦ ꯑꯗꯨꯝ
ꯅꯪ ꯅꯈꯣꯟꯗꯤ ꯇꯥꯏꯌꯦ ꯑꯩ ꯑꯩ ꯈꯣꯟꯗꯣ ꯎꯝ
ꯇꯥꯏ ꯑꯩ ꯈꯇꯪ ꯂꯥꯡꯕꯒꯨꯝ ꯇꯧꯋꯦ ꯑꯗꯨꯒꯤꯅꯤꯗ ꯇꯥꯔꯕ
ꯌꯥꯝ ꯂꯥꯡꯅ ꯇꯥꯕ꯭ꯔꯥ ꯑꯩ ꯕꯦꯛꯒ꯭ꯔꯥꯎꯟꯗꯣ
ꯇꯥꯗꯦ ꯇꯥꯗꯦ ꯀꯩꯝ ꯇꯥꯗꯦ ꯅꯪ ꯕꯦꯛꯒ꯭ꯔꯥꯎꯟ
ꯑꯩ ꯕꯦꯛꯒ꯭ꯔꯥꯎꯟ ꯇꯥ ꯑꯩ ꯕꯦꯛꯒ꯭ꯔꯥꯎꯟꯗꯤ ꯉꯁꯥꯏ ꯇꯥꯕ꯭ꯔꯥ
ꯇꯥꯗꯦꯗ ꯑ ꯑꯩ ꯈꯣꯟꯗꯣ ꯑꯗꯨꯝ ꯏꯀꯣ ꯆꯠ ꯂꯩꯔꯦꯕ ꯑꯩꯅ ꯉꯥꯡꯕꯗꯣ ꯑꯗꯨꯝ ꯇꯥꯔ ꯂꯩꯔꯦ ꯑꯩ
ꯎꯝ ꯑꯗꯨꯗꯤ ꯈꯪꯗ꯭ꯔꯦ ꯑꯩꯉꯣꯟꯗꯗꯤ ꯏꯀꯣ ꯑꯃꯨꯛꯇꯪ ꯑꯃ ꯇꯪ ꯇꯥꯛꯏꯀꯣ ꯂꯥꯛꯇꯦ ꯀ
ꯍꯥꯥ
ꯑꯩꯉꯣꯟꯗꯗꯤ ꯏꯀꯣ ꯂꯥꯛꯇꯦ ꯍꯥꯏꯕ
ꯎ ꯎ ꯎꯝ
ꯑꯗꯨꯒ ꯀꯩ ꯃꯊꯦꯜ ꯆꯥꯔꯒꯦ ꯑꯩꯈꯣꯏꯗꯤ ꯍꯗ ꯁꯤꯖꯟꯒꯤ ꯌꯦꯟꯁꯥꯡ ꯆꯧꯒ꯭ꯔꯤ ꯆꯥꯔꯦ ꯑꯣ ꯁꯧꯒ꯭ꯔꯤ ꯍꯩꯃꯥ ꯎꯝ ꯍꯥꯎꯔꯒ ꯁꯧꯒꯔꯤꯥ ꯍꯥꯎꯕꯅꯦ ꯑꯩꯁꯨ ꯅꯈꯣꯏꯁꯨ ꯅꯍꯥꯟ ꯆꯥꯏꯌꯦ ꯁꯧꯒ꯭ꯔꯤ ꯑꯁꯤ ꯍꯤꯡꯒꯣꯜꯗꯒꯤ ꯍꯦꯛꯑꯒ ꯅꯨꯄꯥꯛ ꯄꯄꯤꯒ ꯇꯧꯔꯒ ꯊꯣꯡꯕꯗꯣꯃ ꯍꯥꯎꯋꯦ ꯆꯥꯛ ꯃ ꯌꯥꯝ ꯆꯥꯏ ꯑꯩ ꯉꯝꯃꯔꯣꯏꯗ ꯁꯤꯗꯤ ꯌꯥꯝ ꯋꯥꯏꯗ ꯑꯔꯦꯝꯕ ꯃꯤꯁꯤ ꯑꯣꯏꯕ
ꯕꯣ ꯌꯦꯡꯕ꯭ꯔꯣ
ꯌꯦꯡꯗꯦꯗ ꯄꯥꯛꯅ ꯀꯩꯅꯣꯗꯗꯤ ꯌꯦꯡꯉ ꯎ ꯃꯟꯗꯦ ꯁꯟꯗꯦ ꯅꯨꯡꯗꯥꯡꯒꯔꯥ ꯃꯟꯗꯦ ꯅꯨꯡꯗꯥꯡꯒꯔꯥ ꯀꯩꯅꯣꯒꯤꯗꯣ
ꯕ꯭ꯔꯥꯖꯤꯜꯒ ꯅꯣꯔꯋꯦꯒꯤꯗꯨꯗꯤ ꯌꯦꯡꯉꯤ
ꯍꯌꯦꯡ ꯍꯥꯏꯕꯅ ꯇꯧꯗꯗꯤ
ꯍꯌꯦꯡ ꯍꯥꯏꯕꯗꯣ ꯀꯩꯅꯣ ꯇꯧꯋꯦ ꯑꯩꯅ ꯑꯃꯨꯛ ꯒꯨꯒꯜ ꯇꯧꯕꯗꯗꯤ ꯃꯟꯗꯦ ꯋꯥꯟ ꯑꯣ ꯀ꯭ꯂꯣꯛ ꯑꯩꯅ ꯑꯃꯨꯛ ꯂꯩꯌꯦ ꯑꯩꯁꯨ ꯈꯪꯗꯦ ꯑꯗꯨꯅꯤ
ꯑꯣ
ꯅꯣꯏ ꯀꯩꯅꯣ ꯀꯗꯥꯏꯗꯤ ꯌꯦꯡꯒꯦ ꯐꯨꯠꯕꯣꯜ
ꯃꯈꯥꯗ ꯕꯣ ꯑꯩꯈꯣꯏ ꯀꯥꯗꯨꯁꯨ ꯑꯗꯨꯝ ꯌꯦꯡꯉꯤ ꯃꯔꯛ ꯃꯔꯛꯇ
ꯀꯩꯅꯣꯗꯣ ꯐꯪꯕ꯭ꯔꯥꯕ ꯅꯣꯏ ꯗꯤꯁ ꯇꯤꯚꯤ ꯂꯧꯁꯤꯟꯕ꯭ꯔꯥ
ꯍꯪꯉꯦ ꯀꯩꯅꯣ ꯑꯖꯤ ꯖꯤ ꯇꯦꯟ ꯍꯥꯏꯕ꯭ꯔꯥ ꯀꯔꯤꯔꯥ ꯑꯗꯨꯗ
ꯖꯤ ꯇꯦꯟ ꯑꯣ ꯀꯦꯕꯜꯗ
ꯑ ꯅꯠꯇꯦꯗ ꯑꯩꯈꯣꯏꯒꯤꯁꯦ ꯀꯔꯤꯔꯥ ꯖꯤꯑꯣ ꯐꯥꯏꯕꯔꯒ ꯑꯗꯨ ꯄꯪꯁꯦ ꯅꯣꯏ ꯀꯀꯥ ꯇꯧ
ꯎꯝ ꯖꯤ ꯐꯥꯏꯚ ꯑꯣꯏꯔꯝꯒꯅꯤ ꯑꯗꯨꯑꯣꯏꯗꯤ ꯖꯤꯑꯣ ꯋꯥꯏꯐꯥꯏ ꯑꯦꯞ ꯑꯣꯏꯅ ꯍꯥꯞꯄꯤꯔꯕ
ꯅꯠꯇꯦ ꯃꯊꯗ ꯑꯗꯨꯝ ꯊꯣꯛꯂꯛꯑꯦ
ꯈꯣꯣꯡꯗꯦ
ꯈꯪꯗꯦꯀꯣꯗꯤ ꯍꯦꯛ ꯌꯦꯡ ꯅ ꯀꯥꯟꯗ ꯑꯗꯨꯗ ꯌꯥꯎ ꯗꯌꯦ
ꯑꯣ ꯁꯦꯡꯕ꯭ꯔꯥ
ꯁꯦꯡꯉꯦ
ꯍ ꯍꯣ ꯍꯣ ꯀꯣꯏꯁꯨꯨꯔꯅ꯭ꯔ
ꯑꯉꯥꯡꯁꯤꯡꯗꯣ ꯕꯣꯜ ꯇꯨꯝꯃꯣ ꯍꯥꯏꯔꯒ ꯅꯣꯏꯅꯤꯅꯦ ꯑꯩꯈꯣꯏꯗ ꯆꯠꯂꯦꯕ ꯉꯔꯥꯡꯗꯣ ꯃꯣꯃꯣ ꯆꯥꯁꯦꯅ ꯆꯥꯕ ꯆꯠꯂꯦ ꯆꯥꯕ ꯆꯠꯂ ꯍꯜꯂꯛꯑꯦ ꯑꯩꯈꯣꯏꯗꯣ ꯄꯨꯡ ꯏꯂꯚꯦꯟ ꯇꯥꯔ ꯂ ꯑꯣꯏꯔꯝꯒꯦ ꯇꯧꯔꯒ ꯇꯨꯝꯃꯣ ꯍꯥꯏ ꯇꯨꯝꯗꯕꯤꯗꯤ ꯃꯣꯏꯗꯣ ꯑꯩꯈꯣꯏ ꯍꯦꯛ ꯀꯔꯤ ꯅꯧ ꯋꯥꯔꯁꯞ ꯀꯔꯤ ꯀ
ꯇꯧꯕ ꯂꯣꯏꯔꯒꯒ ꯁꯥꯈ꯭ꯔꯦꯕ ꯃꯣꯏꯗꯣ ꯎ
ꯑꯩꯈꯣꯏꯅ ꯔꯨꯝꯗ ꯍꯦꯛ ꯆꯪꯉꯀꯣ ꯃꯀꯣꯟꯗꯣ ꯔꯨꯝꯗ ꯍꯦꯛ ꯆꯪꯉ꯭ꯔꯀꯥꯟꯗ ꯃꯈꯥꯗ ꯂꯩꯕ ꯋꯥꯠ ꯅ ꯃꯉꯣꯟꯗ
ꯍꯥꯏꯈꯣ ꯃꯣꯏ ꯇꯣꯉꯥꯟꯅ ꯇꯨꯝꯃꯒꯦ ꯍꯥꯏꯁꯦ ꯑꯇꯣꯞꯄ ꯀꯥꯗ ꯅꯠꯇꯦ ꯃꯈꯥ ꯑꯩꯈꯣꯏ ꯂꯤꯤꯡ ꯔꯣꯝꯗ ꯇꯤꯚꯗꯣ
ꯑꯗꯣ ꯃꯣꯏ ꯑꯉꯥꯡ ꯃꯌꯥꯝꯗꯣ
ꯎꯝ
ꯑꯩꯈꯣꯏ ꯅꯨꯄꯥ ꯃꯆꯥ ꯃꯌꯥꯝꯗꯣ ꯑꯗꯨꯒ ꯅꯨꯨꯄꯥ ꯑꯍꯟꯗꯨꯒ ꯀꯩꯅꯣ ꯀꯣꯜ ꯌꯦꯡꯉꯒ
ꯇꯣꯡ꯭ꯔꯦꯗꯤꯤꯗꯤꯒ꯭ꯔꯣ ꯅꯨꯡꯉꯥꯏ ꯃꯣꯏ ꯅꯨꯡꯉꯥꯏ ꯉꯁꯤ ꯁ꯭ꯀꯨꯜ ꯆꯠꯇ꯭ꯔꯣ ꯃꯣꯏ ꯍꯦꯟꯗ ꯆꯂꯒꯦ ꯎ ꯎ ꯎ ꯎꯝ ꯐꯔ ꯑꯁ ꯕ꯭ꯔꯦꯛ ꯂꯩꯔꯗꯤ ꯌꯦꯡꯖꯁꯥꯅꯨ ꯀꯩꯅꯣ
ꯎꯝ
ꯑꯩꯈꯣꯏ ꯑꯍꯟ ꯀꯩꯅꯣꯗꯨꯁꯨ ꯄꯥꯈꯪ ꯁꯥꯅꯤꯡꯕꯅ ꯂꯣꯏꯔꯕꯅꯦ ꯍꯟꯗ
ꯀꯣꯏ ꯍꯟꯅꯨꯕꯗꯣ ꯅꯣꯏ ꯑꯍꯟꯗꯣ ꯅꯪꯒꯤ ꯐꯣꯇꯣꯒ ꯈꯔ ꯊꯥꯔꯛꯑꯣ ꯌꯦꯡꯒꯦꯛꯇ ꯀ꯭ꯂꯥꯁ ꯀꯌꯥꯅꯣ ꯃꯥ ꯍꯧꯖꯤꯛ ꯑꯣ ꯃꯃ ꯀꯩꯅꯣ ꯑꯦꯠ ꯀꯥꯔꯕꯣ ꯍꯥꯏꯁꯦ
ꯎꯝ
ꯏꯌꯥ ꯄꯈꯪꯕꯔꯦ ꯑꯗꯨꯗꯤ
ꯑꯗꯨꯒ ꯃꯥꯅ ꯍꯥꯏꯔꯤꯅꯦ ꯑꯩ ꯍꯟꯗꯛ ꯑ ꯏꯅꯦ ꯆꯪꯒꯗꯕꯅꯦ ꯑꯗꯣ ꯑꯩ ꯄꯥꯈꯪ ꯁꯥꯔꯅꯤꯀꯣꯥꯏ ꯍꯔꯄꯗ ꯃꯥꯔ
ꯃꯁꯪꯒꯗꯣ ꯌꯨꯡꯍꯟꯕ꯭ꯔꯥ
ꯌꯨꯡꯕꯨꯗꯤ ꯌꯨꯡꯍꯟꯗꯦ ꯃꯈꯥꯗ ꯃꯃꯥꯡꯗ ꯊꯥꯗꯔꯒꯀꯣ ꯑꯩꯅ ꯁꯨꯃꯥꯏꯅ ꯍꯥꯔꯠ ꯍꯣꯁꯀꯨꯜ ꯆꯠꯂꯝꯗꯥꯏꯗꯒ ꯇꯧꯕꯁꯦ ꯌꯥꯗꯦ ꯃꯊꯟꯗ ꯁꯨꯃꯥꯏꯅ ꯇꯧꯁꯤ
ꯇ ꯁꯦꯝꯃꯦ ꯑꯃꯨꯛꯀ ꯎꯝ ꯀ꯭ꯂꯥꯁ ꯑꯩꯠꯇꯤ ꯌꯥꯝ ꯆꯥꯎꯔꯦ ꯀꯩꯅꯣꯅꯦ ꯍꯥꯏꯁꯤꯕꯨ ꯑꯩꯅ ꯈꯪꯍꯧꯕꯗꯤ ꯐꯥꯏꯚ ꯁꯤꯛꯁ ꯀꯥꯍꯧꯗꯥꯏꯅꯦ ꯆꯍꯤ ꯑꯅꯤ ꯑꯣ ꯑꯅꯤ ꯁꯤꯛꯁ ꯅꯠꯇ꯭ꯔꯋꯥꯏꯗ ꯆꯠꯈꯤꯕꯗ ꯃꯥꯅ ꯀꯥꯎꯍꯧꯕꯗꯣl
ꯑꯣ
ꯍꯧꯖꯤꯛ ꯑꯦ ꯈꯨꯠꯁ ꯌꯥꯝꯅ ꯀꯅꯣ ꯋꯤꯟꯗꯣꯗꯣ ꯋꯤꯟꯗꯣ ꯅꯥꯀꯟꯗ ꯂꯩꯕꯗꯣ ꯑꯩꯈꯣꯏꯒꯤ ꯑꯃ ꯊꯥꯏꯅ ꯑꯩꯅ ꯂ ꯥꯏ ꯇꯥꯛꯑꯝꯕ ꯅꯨꯄꯤ ꯃꯆꯥꯗꯣ
ꯑꯝ
ꯃꯥꯗꯤ ꯀ꯭ꯂꯥꯁ ꯀꯌꯥ ꯀꯥꯔꯦ
ꯀ꯭ꯂ ꯀ꯭ꯂꯥꯁ ꯅꯥꯏꯟ
ꯅꯥꯏ
ꯑꯥ
ꯑꯣ ꯃꯣꯏꯕꯥꯅꯤ ꯀ꯭ꯂꯥꯁ ꯑꯃꯈꯛꯇꯔꯣ ꯈꯦꯠꯅꯔꯤꯗꯨꯕꯨꯣ
ꯑꯥ ꯃꯥꯅꯅꯦ ꯑꯍꯟꯗꯨꯅ ꯀꯦ ꯑꯍꯟ ꯅꯨꯄꯤ ꯑꯍꯟꯗꯨꯅ ꯃꯥꯅ ꯑꯃꯨꯛꯀ ꯀ꯭ꯂꯥꯁꯇꯣ ꯔꯤꯄꯤꯠ ꯇꯧꯕ ꯑꯗꯨꯒꯤꯅꯤꯗ
ꯐꯔꯦ ꯐꯔꯦ
ꯎꯝ
ꯍꯣꯏ ꯍꯣꯏ ꯍꯣꯏ ꯑꯗꯒꯤꯗꯒꯤ ꯑꯁ
ꯉꯔꯥꯡ ꯉꯔꯥꯡ ꯅꯍꯥꯟꯗꯨꯁꯨꯀꯣ ꯑꯩ ꯋꯥꯔꯤ ꯑꯃ ꯂꯤꯕꯤꯒꯦꯕ
ꯍꯣꯏ ꯂꯩꯔꯛꯑꯣ
ꯉꯔꯥꯡ ꯅꯍꯥꯟꯗꯣ ꯀꯔꯤ ꯅꯨꯃꯤꯠ ꯇꯔꯥ ꯑꯗꯨꯁꯨ ꯃꯣꯏ ꯇꯔꯐ ꯒ꯭ꯔꯥꯎꯟꯗ ꯆꯠꯂꯦ ꯁꯅꯕ ꯆꯠꯂꯒ ꯑꯗꯨꯗꯁꯨ ꯌꯥꯝꯅ ꯀꯩꯅꯣ ꯃꯤ ꯃꯌꯥꯝ ꯈꯣꯝꯃꯒ ꯆꯠ ꯆꯠꯈ꯭ꯔꯕꯅꯦ ꯑꯗꯨ ꯃꯇꯨꯡꯗꯁꯨ ꯉꯁꯤꯒ ꯑꯃꯨꯛꯀ ꯋꯥꯇꯔ ꯄꯥꯔꯛꯇ ꯆꯠꯀꯦ ꯍꯥꯏꯕ
ꯋꯥ
ꯑꯣ ꯌꯥꯗ꯭ꯔꯦ ꯉꯁꯤꯗꯤ ꯁ꯭ꯀꯨꯜ ꯆꯥ ꯀꯥꯕ ꯍꯧꯔꯅꯤ ꯍꯥꯏꯕꯗꯤ ꯑꯍꯟꯗꯣ ꯀꯄꯛꯄ ꯋꯥ ꯑꯗ ꯆꯥꯛꯆꯥꯥꯔꯒ
ꯏꯆꯥꯎ ꯆꯥꯎꯕꯗ
ꯑ
ꯄꯥꯈꯪ ꯐꯔꯝꯕꯗ
ꯀꯔꯤꯁꯨ ꯉꯥꯡꯗꯦ ꯃꯥꯗꯤ ꯋꯥꯗꯤ ꯉꯥꯡꯊꯣꯛꯇꯔꯒ ꯃꯊꯟꯇ ꯅꯨꯡꯉꯥꯏꯇꯕ
ꯠ ꯂꯕꯗꯣ
ꯑꯗꯨꯃꯥꯏꯅ ꯇꯧꯔꯒꯀꯣ
ꯑ ꯑ
ꯌꯥꯏ ꯃꯗꯨꯗꯤ ꯑꯩꯅ ꯅꯍꯥꯟꯗꯨꯁꯨ ꯆꯠꯂꯦ ꯉꯁꯤꯁꯨ ꯇꯠꯂꯗꯤꯦ ꯌꯥꯔꯔꯣꯏ ꯃꯌꯥꯝꯕꯒꯤ ꯏꯁꯀꯤꯟꯗꯣ ꯏꯟꯐꯦꯛꯁꯟ ꯊꯣꯛꯑꯦꯕ ꯑꯗꯨ ꯇꯧꯔꯒ ꯏꯁꯤꯡꯗ ꯆꯠꯂꯗꯤ ꯑꯃꯨꯛꯀ ꯏꯁꯄ꯭ꯔꯦꯗ ꯇꯧꯔꯛꯀꯅꯤ ꯅꯣꯡꯉꯣꯟꯗꯁꯨ ꯇꯧꯒꯅꯤ ꯍꯥꯏꯔꯒ ꯑꯗꯨꯝ ꯇꯨꯃꯤꯟ ꯂꯩꯈ꯭ꯔꯦꯕ ꯑꯃꯗꯨꯗꯤ ꯎꯝ
ꯍꯗꯦ ꯌꯥꯝ ꯍꯥꯏꯥꯏꯇꯕ ꯀꯩꯅꯣ ꯋꯥꯡꯕꯗꯤ ꯀꯌꯥꯝ ꯋꯥꯡꯉꯦ ꯅꯪ ꯅꯪꯉꯣꯟꯗꯒꯤ ꯍꯦꯟꯈ꯭ꯔꯕꯣ
ꯍꯥꯥ
ꯋꯥꯡꯕꯗꯤ ꯀꯌꯥ ꯋꯥꯡꯉꯒꯦꯕ ꯅꯪꯒꯤ ꯑꯍꯟꯗꯣ
ꯃꯥꯁꯦ ꯈꯔ ꯋꯥꯔꯤꯗ ꯋꯥꯡꯕꯗꯤ
ꯀꯩꯅꯣ ꯁꯪꯒꯣꯝꯒꯗꯣ ꯈꯔ ꯌꯥꯝ ꯄꯤꯊꯛꯎꯅꯦ ꯍꯧꯖꯤꯛ ꯕꯛ ꯂꯥꯎꯗ ꯋꯥꯡꯈꯠꯄ ꯆꯍꯤꯗꯤ ꯌꯧꯔꯛꯑ ꯐꯕꯅꯦ ꯃꯥꯒꯤ ꯏꯟꯕ
ꯅꯍꯥꯟ ꯅꯣꯏꯕꯥꯅ ꯀꯩꯅꯣꯗ ꯗꯣꯛꯇꯔ ꯑꯃꯗꯗꯤ ꯌꯦꯡꯕ ꯆꯠꯂꯣꯗꯤ ꯍꯥꯏꯗꯤꯦ ꯍꯥꯏꯕꯅꯤ ꯃꯥꯅ ꯀꯩꯅꯣ ꯇꯧꯧꯕ
ꯋꯥꯡꯈꯠꯅꯕ
ꯈꯪꯗꯦ ꯀꯔꯤꯅꯣ ꯑ ꯑ ꯀꯔꯤꯔꯥ ꯀꯔꯤꯅꯣ ꯍꯥꯏꯕꯅꯦ ꯑꯃ ꯑꯗꯨꯒꯤ ꯌꯦꯡꯕ ꯆꯠꯂꯣ ꯔꯤꯝꯁꯇ ꯍꯥꯏꯕꯤꯔꯛꯒꯦ ꯀꯦ ꯍꯥꯏꯕꯅꯦ ꯑꯗꯣ ꯃꯥꯁꯨ ꯊꯕꯛ ꯆꯤꯟꯕ ꯃꯥꯜꯂꯦ ꯑꯗꯨꯒꯤ ꯍꯥꯏꯔꯛꯇ꯭ꯔꯦ ꯍꯧꯖꯤꯛꯐꯣ
ꯀꯩ ꯅꯥꯏꯔꯤꯅꯣꯕ
ꯅꯍꯕꯨꯗꯤ ꯅꯍꯗꯨꯗ ꯃꯥ ꯅꯍꯥꯟꯗꯣ ꯃꯅꯥꯀꯣꯟꯗꯣ ꯃꯥꯒꯤ ꯑꯦꯔꯗꯣ ꯑꯗꯨꯗꯤ ꯏꯟꯐꯦꯛꯁꯟ ꯇꯧꯋꯦ ꯑꯗꯨꯗꯁꯨ ꯃꯥꯁꯦ ꯅꯥꯏ ꯍꯥꯏꯕ ꯁꯨꯡꯉꯥꯏ ꯍꯥꯏꯗꯕ ꯑꯅꯥꯗꯣ ꯄꯥꯡꯕꯅꯦ ꯈꯪꯕ꯭ꯔꯥ ꯑ
ꯄꯪꯉꯦ
ꯍꯣꯏ ꯄꯥꯡꯉꯒ
ꯍꯧꯖꯤꯛꯇꯤ ꯑꯃꯨꯛ ꯈꯔ ꯐꯔꯕꯣ
ꯍ ꯔꯖꯤꯇꯤ ꯑꯦꯂ ꯂꯩꯒꯦ ꯍꯥ
ꯑꯗꯨꯏ ꯑꯥꯡꯗꯣ ꯀꯩꯅꯣꯝ ꯇꯧꯋꯤꯅ ꯑꯗꯨ ꯁꯤꯟꯅꯔ ꯌꯥꯔꯣꯏꯗ꯭ꯔꯣ ꯑꯩꯈꯣꯏꯁꯤꯗ ꯑꯐꯪꯕ ꯂꯩ ꯁꯨꯃꯥꯏꯅ ꯇꯧꯔꯗꯤ ꯀꯃꯥꯏꯅ ꯇꯧꯅꯤ
ꯎꯝ ꯆ ꯎꯝ
ꯀꯅꯥ ꯀꯅꯥꯅꯣ ꯐꯣꯟ ꯌꯥꯝ ꯀꯟꯒ ꯂꯥꯛꯑꯦ ꯑꯩꯁꯦ ꯎꯝ
ꯌꯧꯔꯅꯤꯁꯦ ꯄꯥꯔꯕꯤ ꯅꯤꯒꯦ
ꯀꯌꯥꯒꯗꯤ ꯋꯥꯔꯤꯒ ꯁꯥꯟꯅꯔꯒꯦ ꯅꯪ ꯉꯁꯤꯒꯤ
ꯑꯩꯁꯦ ꯃꯤ ꯃꯉꯥꯕꯨꯗꯤ ꯀꯣꯜ ꯇꯧꯋꯦ ꯑꯗꯨꯕꯨ ꯑꯅꯤꯕꯨꯗꯤ ꯑꯅꯤꯕꯨꯗꯤ ꯋꯥꯔꯤ ꯁꯥ
ꯎꯝ
ꯅꯪꯒ ꯑꯍꯨꯝ ꯁꯨꯕ
ꯅꯪ ꯃꯁꯛ ꯈꯪꯗꯕ ꯃꯤꯒꯁꯨ ꯋꯥꯔꯤ ꯁꯥꯟꯅꯕ꯭ꯔꯥ
ꯁꯅꯥꯩ
ꯀꯩꯀꯩ ꯋꯥꯔꯤꯁꯅ
ꯑꯗꯨꯝ ꯀꯔꯤ ꯇꯧꯔꯒ ꯂꯩꯕ꯭ꯔꯥ ꯑꯗꯨꯒꯨꯝꯕ ꯈꯛꯇꯪꯅꯤꯗ
ꯌꯥꯝ ꯑꯩꯗꯤ ꯀꯣ ꯌꯥꯝ ꯀꯨꯏꯅ ꯃꯤ ꯃꯁꯛ ꯈꯪꯗꯕꯒ ꯁꯥꯟꯅꯕꯗꯤ ꯇꯜꯂꯦ ꯍꯥꯏꯕ
ꯑꯗꯨ ꯋꯥꯔꯤ ꯁꯥꯟꯅꯒꯗꯕꯅꯤ ꯑꯗꯨ ꯖꯣꯏꯟ ꯇꯧꯔꯤꯁꯦ ꯅꯠꯇ꯭ꯔꯣ
ꯏ ꯅꯠꯇꯦ ꯁꯣ ꯃꯤ ꯋꯥꯔꯤ ꯁꯥꯟꯅꯒꯦꯅ ꯖꯣꯏꯟ ꯇꯧꯔꯤꯔꯦ ꯑꯩꯗꯤꯗꯤ ꯑꯃꯔꯣ ꯒꯥꯟꯙꯤꯗꯣ ꯂꯥꯛꯄ ꯉꯥꯏꯕꯅꯤꯗ
ꯂꯥꯛꯑꯅꯤ ꯐꯖꯅ ꯐꯖꯅ ꯅꯪ ꯋꯥꯗ ꯍ ꯍꯥꯏꯕꯅꯦ ꯅꯪ ꯋꯥꯊꯤꯗꯣ ꯇꯧꯔꯛꯀꯅꯦꯕ
ꯑꯩ ꯌꯥꯝ ꯋꯥꯏ ꯍꯥꯏꯕ ꯑꯩꯗꯤ ꯅꯣꯔꯃꯦꯜꯗꯁꯨ ꯃꯤꯅ ꯑꯩꯒꯤ ꯅꯣꯔꯃꯦꯜ ꯇꯥꯔꯐꯥꯎꯗ ꯑꯩꯗꯤ ꯑꯗꯨꯝ ꯑꯗꯨꯃꯥꯏꯅ ꯂꯣꯟꯕ ꯃꯤꯅꯤꯅꯀꯣ ꯑꯩ ꯌꯥꯝ ꯋꯥꯖꯩ ꯍꯥꯏꯕ
ꯑꯗꯣ ꯅꯪ ꯐꯥꯒꯤ ꯖꯨꯒꯥꯏ ꯇꯧꯔꯛꯑꯣꯅ ꯅꯣꯛꯇꯤꯗꯅ
ꯑꯗꯨ ꯐꯥꯒꯤ ꯖꯣꯒꯥꯏ ꯇꯧꯕꯗꯤ ꯌꯥꯕ꯭ꯔꯥ ꯐꯥꯒꯤ ꯖꯒꯥꯏꯗꯤ ꯀꯩꯅꯣ ꯉꯁꯥꯏꯗꯒꯤꯩ
ꯌꯥꯌꯦ ꯌꯥꯏ ꯀꯩꯅꯣ ꯀꯩꯀꯩ ꯌꯥꯔꯣꯏꯗꯧꯅꯤ
ꯑꯦꯖꯣꯏꯅꯤꯐ ꯉꯍꯥ ꯍꯥꯏꯕꯗꯤ ꯑꯩꯁꯨ ꯈꯨꯗꯛꯇ ꯍꯥꯏꯔꯛꯑꯒ ꯍꯥꯏꯕꯗꯨꯗꯤ ꯉꯝꯗꯦꯍꯦ ꯇꯞ ꯇꯞꯅ ꯑꯗꯨꯝ ꯊꯣꯛꯆꯔꯛꯀꯅꯤ ꯉꯥꯏꯕꯗ ꯀꯜꯂ